ꯍꯜꯂꯣ
ꯑ ꯍꯜꯂꯣ ꯇꯥꯏ
ꯑꯣꯀ
ꯑ ꯇꯥꯏꯌꯦ
ꯑꯣ ꯅꯨꯡꯉꯥꯏꯔꯤꯀꯣ ꯅꯪꯁꯨ
ꯍꯣꯏ ꯃꯅꯨꯡꯉꯥꯏꯔꯤ
ꯑꯣ
ꯀꯩꯃ ꯍꯥꯏꯔꯛꯇꯛꯇꯗꯤꯗ ꯇꯧꯔꯑ
ꯑꯣ ꯀꯩꯅꯣ ꯅꯪꯒꯤ ꯃꯦꯁꯦꯖꯇꯣ ꯋꯥꯁ꯭ꯔ ꯑꯇ ꯐ꯭ꯔꯤ ꯑꯣꯏꯌꯦ ꯀꯣꯜ ꯇꯧꯔꯛꯑꯣ ꯅꯪꯒꯤ ꯃꯦꯁꯦꯖ ꯎꯕꯦꯅ ꯁꯠ ꯇꯧꯔꯛꯄ
ꯑ ꯌꯥꯏ ꯌꯥꯗ
ꯑꯗꯒꯤ ꯇꯧꯔꯛꯄꯅꯦ ꯉꯁꯥꯏꯁꯨ ꯇꯧꯔꯝꯃꯦ ꯑꯗꯨ ꯂꯥꯏꯟꯗꯣ ꯑꯗꯨꯝ ꯆꯠꯆꯧꯈ꯭ꯔꯕꯀꯣ ꯃꯇꯣꯝꯗ ꯑꯩ ꯅꯨꯡꯉꯥꯏꯇ꯭ꯔꯦ ꯍꯥꯏꯅ ꯃꯤ ꯑꯃꯒꯛ ꯆꯦꯟꯖ ꯇꯧꯕ ꯅꯦꯠꯋꯔꯛ ꯅꯨꯡꯉꯥꯏꯇꯕ ꯃꯥꯜꯂꯦ ꯑꯃꯗꯨꯗꯤ
ꯍ ꯏꯃꯣꯟꯗꯤ ꯁ ꯍꯧꯖꯤ ꯇꯧꯔꯈꯣ ꯇꯣꯃ ꯇꯗ ꯇ ꯀꯅꯦ ꯋꯥ ꯃꯥ ꯀꯅꯦꯦ ꯋꯥ ꯌꯥꯗꯕꯒ
ꯑꯣ ꯎꯀ
ꯀꯗꯣꯧꯒ
ꯑꯩꯁꯦ ꯆꯥꯛ ꯈꯤꯇꯪ ꯂꯥꯝꯕꯒꯤꯀꯣ
ꯑꯥ
ꯊꯛꯁꯦꯅ ꯇꯧꯕ ꯈꯤꯇꯪꯗ ꯁꯦꯝꯃꯒ ꯆꯥꯛ ꯊꯣꯡꯕ ꯍꯧꯗ꯭ꯔꯤꯉꯩꯗ
ꯎꯝ ꯆꯥꯒꯒꯩ ꯑꯩꯗꯤ ꯍꯤꯞꯂꯝꯒꯅꯤ ꯇ ꯐꯃꯨꯡꯗ
ꯑꯣ ꯆꯥꯒ ꯀꯩꯅꯣꯅꯦ ꯑꯗꯨꯝ ꯑꯩꯒꯤ ꯉꯔꯥꯡ ꯀꯩꯅꯣ ꯉꯁꯥꯏ ꯑꯥꯐꯇꯔꯅꯨꯟꯗ ꯄꯨꯂꯥꯎ ꯑꯩꯅ ꯁꯥꯈꯤꯕꯗꯣ ꯈꯤꯇꯪ ꯁꯥꯍꯜꯂꯒ ꯀꯣ
ꯑꯥ
ꯆꯍꯜꯂꯒ ꯆꯥꯛꯀ ꯀꯩꯅꯣ ꯇꯧꯔ ꯆꯥꯒꯦ ꯍꯥꯏꯦꯟꯅ ꯇꯧꯕꯁꯤꯅ
ꯥꯎꯗꯣ ꯀꯩꯅꯣ ꯑꯩꯗꯤ ꯀꯥꯎꯔꯦ ꯎ
ꯆꯥꯛꯀ ꯗꯥꯜꯒ ꯑꯂꯨꯒ ꯀꯩ ꯀꯩ ꯚꯦꯖꯤꯇꯦꯕꯜ ꯈꯔ ꯌꯥꯡꯔꯒ ꯄꯨꯂꯞ ꯄ꯭ꯔꯦꯁꯔ ꯀꯨꯀꯔꯗ ꯀꯥꯞꯄ ꯖꯥꯠꯇꯣ ꯊꯥꯎ ꯈꯤꯇꯪ ꯉꯧꯔꯒꯀꯣ ꯅꯥꯏꯕꯅꯦ ꯆꯥꯛ ꯂꯥꯃꯒꯤ ꯁꯠ ꯁꯠ ꯀꯥ ꯑꯃꯒꯥ ꯑꯗꯨꯝ ꯅꯨꯡꯉꯥꯏꯕꯅꯦ ꯑꯗꯨꯅ ꯎ ꯉꯁꯥꯏꯗꯣ ꯑꯩꯅ ꯊꯣꯡꯕ ꯉꯟꯃꯟꯕꯒꯤ ꯑꯩ ꯀ ꯁ ꯆꯥꯅꯤꯡꯗ꯭ꯔꯕ ꯑꯗꯒꯤ ꯑꯩꯅ ꯍꯧꯖꯤꯛ ꯁꯥꯍꯜꯂꯒ ꯈꯤꯇꯪ ꯑꯃꯒ ꯀꯩꯅꯣ ꯇꯧꯒꯦ ꯍꯥꯏꯅ ꯇꯧꯔ ꯂꯩꯕ
ꯍꯥꯎꯕ꯭ꯔꯥ
ꯍꯥꯎꯋꯦ ꯑꯗꯨꯝ ꯆꯥꯛ ꯂꯥꯝꯕꯒꯤꯅ ꯈꯪꯗꯦ ꯑꯗꯨꯝ ꯍꯥꯎꯋꯦ ꯑꯣ ꯍꯥꯎ ꯃꯅꯤ
ꯑꯗꯨ ꯅꯠꯇꯕꯤꯗ ꯀꯩꯅꯣ ꯀꯔꯤꯔꯤꯕ ꯆꯦꯡ ꯃꯝꯃꯤ ꯏ ꯀꯥꯎ ꯊꯣꯈꯔꯦ ꯍꯧꯁ
ꯁꯃꯇꯤ ꯔꯥꯏꯁ
ꯎ ꯅꯠꯇꯕ
ꯑꯣ ꯆꯉꯥꯎ
ꯑꯣ ꯑꯣ ꯑꯗꯨꯗ
ꯑꯣ ꯆꯥꯛꯍꯥꯎꯗ ꯑꯣ ꯑꯣ
ꯁꯦꯝꯃꯒ ꯏꯁꯇꯤꯝ ꯇꯧꯕꯗꯣ
ꯑꯥꯎ ꯑꯥꯎ
ꯑꯗꯨꯁꯨ ꯍꯥꯎꯋꯦꯀꯣ
ꯍꯥꯎꯋꯦ ꯍꯥꯎꯋꯦ ꯑꯗꯨꯁꯨ ꯑꯗꯨꯅ ꯀꯩꯅꯣ ꯐꯖꯅ ꯄꯥꯎꯗꯔ ꯁꯦꯝꯃꯒ ꯇꯧꯕꯗꯨ ꯅꯠꯇ꯭ꯔꯥ ꯀꯩꯅꯣ ꯑꯩꯈꯣꯏꯒꯤ ꯎꯝ ꯍ ꯍ ꯍ ꯇꯁꯨ ꯍꯑꯣꯦ ꯑꯣ ꯁꯦꯝꯕꯁꯦ ꯇꯟꯕꯀꯣ ꯃꯇꯝ ꯈꯔ ꯆꯪꯕ ꯃꯇꯝ ꯈꯔꯗ ꯑꯗꯨ ꯑꯩꯈꯣꯏ ꯐ꯭ꯔꯦꯟꯁꯤꯡꯒ ꯐꯝꯃꯒ ꯁꯤꯃꯗꯤ ꯑꯗꯨꯝ ꯅꯨꯡꯉꯥꯏꯗꯣꯇꯣꯛꯅ ꯁꯦꯝꯂꯨꯁꯦꯀꯣ ꯑꯥ ꯋꯥꯔꯤ ꯁꯥ ꯁꯥꯔ ꯁꯦꯝꯕꯗꯣ ꯃꯇꯝ ꯈꯪꯍꯧꯗꯦꯕ
ꯑꯥ
ꯅꯠꯇ꯭ꯔꯗꯤ ꯏꯇꯣꯝꯇ ꯁꯦꯝꯕꯁꯦ ꯋꯥꯗꯤ ꯋꯥꯕꯅꯦ ꯑꯃꯨꯛꯀ ꯒ꯭ꯔꯥꯏꯟꯗꯔꯗ ꯇꯛꯀꯅꯤ ꯄꯥꯎꯗꯔ ꯁꯦꯝꯗꯣꯛꯕꯀꯣ ꯁꯃꯥꯏꯅ ꯇꯧꯋꯦ
ꯑꯩꯈꯣꯏꯒꯤꯅ ꯍꯥ ꯑꯩ ꯀꯩꯗꯧꯕ
ꯅꯁꯤ ꯑꯉꯥꯡ ꯑꯣꯏꯔꯝꯗꯧ ꯃꯥꯜꯂꯦ ꯅꯪ ꯅꯈꯣꯟꯗꯣ
ꯎ ꯑꯉꯥꯡ ꯇ꯭ꯋ ꯏꯇꯤꯕꯨꯗꯤ ꯍꯂ
ꯎꯝ ꯆꯗꯗꯦ
ꯇ꯭ꯋꯦꯟꯇꯤ ꯋꯥꯟꯦ
ꯑꯣ ꯀꯔꯤ ꯀꯔꯤ ꯍꯣꯠꯅꯔꯤꯒꯦ ꯅꯪꯗꯤ
ꯏ ꯍꯟꯗꯛ ꯑꯃ ꯍꯣꯠꯅꯗꯦ ꯌꯨꯝꯗ ꯐꯔꯤꯗ ꯂꯩ ꯅꯍꯥꯟꯅ ꯑꯗꯒꯤ ꯂꯥꯛꯄ ꯗꯦꯠ ꯇ꯭ꯋꯦꯟꯇꯤ ꯐꯥꯏꯚꯇ
ꯑꯣ ꯑꯣ ꯑꯣ ꯑꯣ
ꯈꯨꯟꯗ ꯂꯩꯕꯒꯤꯀꯣ ꯆꯥꯛ ꯉꯅꯥꯟꯅ ꯆꯥꯕ ꯉꯟꯅ ꯇꯨꯝꯕ
ꯑ ꯑꯗꯨꯅ ꯐꯔꯦꯅꯦ ꯈꯔ ꯂꯩ ꯗꯤ ꯊꯕꯛ ꯃꯌꯥꯝ ꯂꯥꯛꯇꯅꯀꯣ ꯑꯗꯨꯒꯤ ꯐ꯭ꯔꯤ ꯇꯥꯏꯝꯁꯨ ꯐꯪꯉꯛꯑꯣꯏꯗꯣ ꯈꯔ ꯂꯩꯔꯒꯗꯤ ꯐ꯭ꯔꯤ ꯑꯣꯏꯔꯒ ꯑꯗꯨꯃꯥꯏꯅ ꯃꯇꯝ ꯐꯪꯉꯤꯀꯥꯟꯗꯨꯗ ꯐꯖꯅ ꯑꯦꯟꯖꯣꯏ ꯇꯧꯍꯧꯔꯣ ꯆꯥꯔꯒ ꯃ ꯎꯝ
ꯆꯥꯕꯗꯤ ꯌꯥꯝ ꯆꯥꯏꯑꯕꯀꯣ ꯅꯣꯏꯔꯛꯇꯕ
ꯑꯗꯨ ꯌꯥꯝ ꯐꯗ꯭ꯔꯣ ꯑꯗꯨ ꯌꯥꯝ ꯐꯗ꯭ꯔꯣ ꯃꯤꯗꯤ ꯃꯤ ꯈꯤꯇꯪ ꯀꯈꯤ ꯇꯪ ꯆꯥꯁ
ꯃꯤꯅꯥ ꯍꯥꯏꯅꯦ ꯅꯪꯁꯤꯈ꯭ꯔ ꯀꯜ ꯑꯗꯨꯗꯤꯃꯞꯟꯊꯣꯛꯀꯅꯨ ꯀꯣ ꯄꯥꯏꯈꯅꯤꯅ
ꯑꯩꯁꯨ ꯌꯥꯝ ꯀꯪꯉꯝꯃꯦ ꯑꯩꯁꯨ ꯌꯥꯝ ꯀꯪꯉꯝꯕꯅꯦ ꯍꯟꯗꯛꯇꯤ ꯄꯨꯔꯥ ꯋꯦꯠ ꯒꯦꯟ
ꯎꯝ
ꯌꯥꯝ ꯀꯪꯕꯒꯤ ꯅꯍꯥꯟꯗꯤ ꯃꯤꯅꯥ ꯑꯁ ꯅꯪꯁꯤꯕꯨ ꯅꯥꯕ꯭ꯔꯣ ꯍꯥꯏꯅ ꯃꯄꯥꯟ ꯆꯠꯊꯣꯛꯑꯁꯨꯕꯣ
ꯎꯝ
ꯃꯔꯛ ꯃꯔꯛꯇꯥ ꯌꯥꯝꯅ ꯃꯄꯥꯁꯨ ꯊꯣꯛꯅꯤꯡꯗꯕꯅꯦ ꯑꯗꯨꯃꯥꯏꯅ ꯍꯥꯏꯔꯛꯄꯗꯣ ꯅꯥꯕ꯭ꯔꯣ ꯑꯗꯨꯃꯥꯏꯅ ꯍꯥꯏꯔꯛꯄꯗꯨꯗ ꯅꯥꯗꯦ ꯍꯥꯏꯔꯁꯨ ꯅꯥꯕ ꯃꯥꯜꯂꯦ
ꯃꯤꯅꯥ ꯌꯥꯝ ꯍꯉ ꯄꯨꯁꯨ ꯇ ꯂꯩꯦ
ꯊꯜꯂꯦ ꯇꯜꯂꯦ ꯐꯖꯩꯩ ꯍꯥꯏꯔꯗꯤ ꯍꯔꯥꯎꯕꯀꯣ ꯍꯥꯏꯕ꯭ꯔꯣ ꯍꯥꯏꯔꯗꯤ
ꯅꯪꯁꯨ ꯆꯥꯛꯇꯥꯥꯗ꯭ꯔꯕꯣ ꯌꯥꯝ ꯀꯪꯉꯦ ꯑꯗꯨ ꯇꯧꯔꯦ ꯑꯩ ꯀꯪꯉꯗꯤ ꯀꯩꯅꯣꯝ ꯆꯥꯅꯕ ꯄꯤꯔꯣ ꯀꯥꯏꯅꯣ ꯅꯠꯇ꯭ꯔꯣ ꯅ ꯑꯃꯀ ꯅꯦꯁꯤ ꯁꯤꯂꯥꯏꯔꯤꯒꯁꯜꯂ ꯀꯥꯏꯅ ꯈꯨꯠꯇ ꯄꯤꯔ ꯃ ꯆꯥꯛꯇꯤ ꯄꯨꯡ ꯀꯌꯥꯗ ꯊꯣꯡꯒꯅꯤ
ꯑ ꯍꯜꯂꯣ ꯇꯥꯗ꯭ꯔꯕ ꯃꯥ ꯇꯥꯏꯌꯦꯀꯣ ꯑꯣ ꯉꯁꯤꯗꯤ ꯅꯪ ꯆꯥꯛ ꯌꯦꯟꯁꯥꯡ ꯀꯩ ꯏꯟꯁꯥꯡ ꯊꯣꯡꯉꯅꯤ
ꯑꯁꯤꯁꯦ ꯑꯌꯨꯛꯀꯤ ꯂꯩꯕꯅꯦ ꯈꯔ ꯑꯣꯛ ꯊꯣꯡꯕꯗꯣ
ꯑꯣ ꯑꯣ ꯍꯟꯗꯛꯁꯦ ꯑꯁ ꯑꯩꯅ ꯋꯥꯔꯤ ꯁꯥꯟꯅꯕꯗ ꯀꯩ ꯌꯦꯟꯁꯥꯡ ꯊꯣꯡ꯭ꯔꯣ ꯍꯥꯏꯗꯤ ꯑꯣꯛ ꯁꯥ ꯍꯥꯏꯕ ꯁꯦ ꯑꯌꯥꯝꯕ ꯊꯦꯡꯅꯩ ꯉꯁꯤ ꯏꯆꯦ ꯑꯩꯁꯨ ꯑꯩꯖꯣꯟ ꯅꯨꯡꯒ ꯑ ꯑꯣꯛ ꯆꯥꯕ꯭ꯔꯥ ꯈꯪꯗꯦ ꯏꯌꯥꯝꯕꯈꯣꯏ ꯃꯃꯥꯟꯅꯕ ꯃꯌꯥꯝ ꯑꯣꯛ ꯍꯥꯠ ꯂꯩꯩꯌꯦ ꯄꯨꯂꯞ ꯑꯗꯣ ꯑꯩ ꯉꯁꯨ ꯂꯩ ꯄꯣꯅ ꯍꯥꯏꯔꯛꯄ
ꯎꯝ
ꯑꯃ ꯑꯩꯁꯨ ꯂꯧꯔꯒ ꯑꯃꯨ ꯊꯣꯡꯕ ꯈꯪꯕ ꯅꯠꯇꯦ
ꯉ ꯁꯤꯒꯤ ꯑꯣ ꯁꯥꯁꯦ ꯍꯥꯥꯎꯑꯣꯗꯦꯗ
ꯑꯣ
ꯏ ꯃꯇ ꯑꯥ ꯍꯥꯎꯗꯦ ꯉꯅꯨꯡꯁꯤꯁꯦ ꯑꯣꯛ ꯃꯥꯟ ꯑꯣꯛ ꯁꯥ ꯃꯥꯟꯗꯦ
ꯅꯪꯗꯤ ꯀꯦꯞꯁꯨꯜ ꯆꯥꯕ꯭ꯔꯥ ꯑꯣꯛꯁꯥꯏꯠ ꯆꯥꯕꯗ
ꯍꯥꯎꯗ
ꯑꯣ ꯃꯤ ꯈꯔꯗꯤ ꯑꯣꯛꯁꯥ ꯆꯥꯔ ꯀꯦꯞꯁꯨꯜ ꯆꯥꯕ ꯍꯩꯇꯕꯁꯨ ꯂꯩꯑꯀꯣ
ꯑ ꯉꯁꯤꯒꯤꯗꯤ ꯇꯥꯕ ꯌꯥꯏ ꯀꯩꯁꯨꯝ ꯇꯧꯗꯦ ꯅꯍꯥꯟ ꯆꯥꯎ ꯆꯥꯎ ꯆꯥꯗꯦꯡꯉꯁꯤ ꯆꯥꯏ
ꯑꯣ ꯑꯣ ꯑꯗꯨꯒ ꯑꯣꯛꯁꯥꯁꯦ ꯀꯩꯅꯣꯅꯦ ꯆꯤꯡꯒꯤ ꯑꯣꯛꯁꯥꯁ ꯑꯁꯤꯅꯁꯨ ꯍꯦꯟꯅ ꯍꯥꯎꯕ ꯃꯥꯜꯂꯦꯀꯣ ꯃꯍꯥꯎꯗꯣ ꯑꯣꯏꯔꯁꯨꯀꯣ ꯎ ꯃꯤ ꯃꯌꯥꯝꯗ ꯆꯤꯡꯒꯤ ꯑꯣꯛꯒ꯭ꯔꯥ ꯆꯤꯡꯒꯤ ꯑꯣꯛꯒ꯭ꯔꯥ ꯍꯥꯏꯕꯇ ꯍꯪꯅꯗꯦ ꯃꯣꯏ ꯆꯤꯡꯗꯗꯤ ꯑꯣꯛꯁꯥꯒꯨꯝꯕ ꯂꯩꯕꯁꯦ ꯅꯣꯏ ꯍꯦꯛꯇ ꯑꯗꯨꯝ ꯈꯪꯅꯕꯁꯦ ꯇꯥꯏꯌꯦꯕ
ꯍꯥꯎꯕꯁꯦ ꯁꯤꯗꯒꯤ ꯍꯦꯟꯅ ꯍꯥꯎꯋꯦ ꯑꯗꯨꯒ ꯑꯥꯗꯗꯤ ꯎꯝ ꯃꯃꯜꯗꯤ ꯈꯦꯠꯅꯩꯌꯦꯀꯣ ꯃꯃꯜꯗꯨꯅ ꯑꯥꯗ ꯇꯥꯡ
ꯎꯝ ꯇꯥꯡꯉꯦ ꯇꯥꯡꯉꯦ ꯑꯥꯗꯅ ꯇꯥꯡꯉꯦ
ꯎꯝ
ꯎꯝ ꯉꯁꯤꯁꯦ ꯅꯣꯡꯗꯤ ꯃꯪꯂꯤ ꯃꯪꯂꯤ ꯇꯧꯕ ꯃꯪꯂꯤ ꯃꯪꯂꯤ ꯇꯧꯔꯒ ꯅꯣꯡ ꯆꯨꯔꯛꯀꯗ꯭ꯔꯥ ꯍꯥꯏꯔꯒꯗꯤ ꯅꯣꯡꯁꯦ ꯆꯨꯔꯛꯇꯕ ꯏꯁꯤꯡꯁꯦ ꯑꯩꯈꯣꯏꯗꯤ ꯅꯈꯣꯏꯗꯤ ꯆꯨꯔꯛꯄ꯭ꯔꯥ ꯅꯣꯏꯔꯣꯝꯗꯗꯤ ꯆꯨꯔꯛꯄ꯭ꯔꯥ
ꯁꯥꯔꯦꯕꯀꯣ ꯑꯗꯨꯒ ꯍꯧꯖꯤꯛꯇ ꯅꯣꯡ ꯆꯨꯨꯔꯒ ꯑꯃꯨꯛ ꯂꯦꯞꯈ꯭ꯔꯦ
ꯑꯣ ꯐꯩꯅꯦ ꯑꯩꯈꯣꯏꯔꯣꯝꯗꯤ ꯅꯣꯡ ꯈꯤꯇꯪꯁꯨ ꯆꯨꯔꯛꯇꯦꯅꯦ ꯅꯣꯡꯗꯤ ꯃꯝꯂꯤ ꯃꯝꯂꯤ ꯇꯧꯕ
ꯎꯝ
ꯅꯣꯡꯁꯦ ꯁꯨꯛ ꯆꯨ ꯆꯨꯔꯛꯇꯦ
ꯅꯣꯡ ꯃꯔꯛ ꯃꯔꯛꯇ
ꯎꯝ ꯏꯁꯤꯡ ꯄꯥꯏꯞꯇ ꯇꯣꯇꯤ ꯄꯥꯏꯞꯇ ꯇꯥꯕꯗꯨꯁꯨ ꯌꯥꯝ ꯔꯦꯒꯨꯂꯔ ꯑꯣꯏꯗꯦ ꯍꯟꯗꯛꯁꯦ ꯑꯗꯨꯅꯣ ꯏꯁꯤꯡꯁꯦ ꯑꯗꯨꯝ ꯂꯩꯔ ꯂꯩꯔꯦ ꯈꯣꯏꯁꯦ ꯅꯣꯡ ꯆꯨꯔꯗꯤ ꯍꯦꯟꯅ ꯉꯥꯏꯕꯅꯦꯀꯣ ꯅꯣꯡꯁꯦ ꯁꯨꯛ ꯆꯨ ꯆꯨꯔꯛꯇ-
ꯏꯁꯤꯡꯗꯤ ꯆꯤꯡꯗ ꯅꯨꯡꯉꯥꯏꯕ ꯌꯥꯝ ꯅꯨꯡꯉꯥꯏꯔꯦꯀꯣ ꯆꯤꯡꯗꯗꯤ ꯏꯁꯤꯡ
ꯆꯤꯡꯗꯗꯤ ꯅꯨꯡꯉꯥꯏꯔꯦ ꯁꯦꯡꯕꯁꯨ ꯁꯦꯡꯉꯦ ꯃꯣꯏꯗꯤ ꯀꯣ ꯁꯤꯒꯨꯝꯃꯥꯏꯅ ꯇꯧꯗ꯭ꯔꯦ
ꯄꯥꯏꯞꯇꯒꯤ ꯂꯥꯛꯄꯗ ꯑꯗꯨꯝ ꯗꯥꯏꯔꯦꯛ ꯊꯛꯄ ꯌꯥꯏꯗꯅ ꯎꯝ
ꯅꯣꯏ ꯍꯧꯖꯤꯛ ꯅꯪ ꯂꯩꯔꯤꯕ ꯃꯐꯝꯗꯣ ꯏꯁꯤꯡꯁꯦ ꯑꯗꯨꯝ ꯇꯣꯇꯤ ꯄꯥꯏꯞꯇꯤ ꯔꯦꯒꯨꯂꯔ ꯑꯣꯏꯕ꯭ꯔꯣ
ꯑꯈꯣꯏꯗꯤ ꯑ ꯆꯤꯡꯗꯅꯦ ꯏꯁꯤꯡꯗꯣ ꯗꯨꯝ ꯑ ꯀꯩ ꯍꯥꯏꯅꯤ
ꯑꯣ ꯑꯣ ꯑꯣ ꯑꯣ ꯑꯗꯨꯝ ꯂꯩꯕꯗꯣ ꯎꯝ ꯐꯩꯌꯦ ꯑꯗꯨꯗꯤ ꯑꯁꯤꯗꯗꯤ ꯂꯣꯏꯔꯦꯍꯦ ꯂꯩꯕꯁꯤꯗꯀꯣ
ꯑꯥ
ꯂꯣꯏꯔꯦ ꯈꯣꯏ ꯁꯤꯗ
ꯂꯩꯕ ꯍꯥꯏꯁꯦ ꯎꯝ ꯁꯦꯟꯇꯦꯛꯁꯇ ꯂꯩꯔꯤꯔꯣ ꯅꯠꯇ꯭ꯔꯒꯅ ꯖꯥꯔꯗ ꯂꯩꯔꯤꯔꯣ
ꯅꯠꯇꯦ ꯁꯤꯟꯇꯦꯛꯁ ꯇꯣ ꯏꯁꯤꯡ ꯏꯔꯨꯅꯕ ꯀꯣꯝ ꯀꯣꯟꯂꯤꯛ ꯐꯦꯡꯅꯕ
ꯑꯣ
ꯂꯣꯏꯅ ꯂꯩꯕ ꯁꯤꯟꯇꯦꯛꯁꯇ ꯀꯣ
ꯎꯝ ꯎꯝ
ꯂꯩ ꯑꯗꯨꯝ ꯇꯧꯔꯦ ꯏꯁꯤꯡ ꯂꯥꯛꯑꯗꯤ ꯁꯦꯞ ꯈꯔ ꯄꯩꯁꯥ ꯁꯦꯞ ꯇꯧꯔꯦꯗꯅ ꯏꯁꯤꯡ ꯂꯥꯛ ꯏꯁꯤꯡ ꯂꯥꯛ ꯗꯤ ꯎꯄꯥꯏ ꯂꯩꯇ꯭ꯔꯦ ꯑꯗꯨꯝ ꯑꯩꯈꯣꯏꯒꯤ ꯑꯟꯑꯛꯁꯄꯦꯛꯇꯦꯠ ꯑꯦꯛꯁꯄꯦꯟꯁꯦꯁ ꯍꯥꯏꯒꯗ꯭ꯔꯥꯀꯣ ꯑꯗꯨꯝ
ꯎꯝ
ꯋꯥꯟꯁ ꯂꯩꯕꯁꯦ ꯑꯗꯨꯝ ꯆꯠꯂꯤ ꯃꯤꯒ ꯌꯥꯝꯃꯗꯤ ꯑꯗꯨꯝ ꯊꯨ ꯊꯨꯅ ꯏꯁꯤꯡꯁꯦ ꯂꯣꯏꯁꯤꯜꯂꯦꯕ
ꯎꯝ ꯏꯁꯤꯡ ꯂꯩꯇ꯭ꯔꯗꯤ ꯌꯥ
ꯌꯥꯗ꯭ꯔꯦ ꯌꯥꯗ꯭ꯔꯦ ꯀꯔꯤꯁꯨ ꯑꯦꯚ꯭ꯔꯤꯊꯤꯡ
ꯎꯝ ꯑꯗꯨꯅꯦ ꯆꯥꯛ ꯊꯣꯡꯕ ꯂꯨꯕ ꯐꯤ ꯁꯨꯕ ꯂꯣꯏꯅꯀꯣ ꯉꯁꯤꯗꯤ ꯀꯔꯤ ꯍꯦꯟꯖꯥꯡ ꯊꯣꯡꯒꯅꯤ
ꯑꯈꯣꯏꯁꯦ ꯈꯪꯗꯦ ꯑꯣꯛꯁꯥꯗꯣ ꯄꯨꯔꯛꯑꯗꯤ ꯑꯗꯨꯝ ꯑꯣꯛꯁꯥꯁꯦ ꯊꯣꯡꯉꯅꯤ ꯈꯔ ꯃꯅ ꯀꯪꯉꯅꯤ ꯑꯗꯨꯒ ꯑ‌ꯣꯛꯁꯥ ꯑꯃ ꯊꯣꯡꯖꯔꯁꯨ ꯀꯥꯡꯁꯣꯏ ꯑꯃ ꯁꯥꯏꯠ ꯗꯤꯁ ꯑꯃꯥ ꯀꯣ ꯀꯥꯡꯁꯣꯏ ꯑꯃ ꯈꯔ ꯁꯥꯇꯛ ꯇꯧꯔ ꯊꯣꯡꯉꯒꯦ ꯀꯥꯡꯁꯣꯏ ꯁꯧꯒꯔꯤꯒꯤ ꯀꯥꯡꯁꯣꯏ ꯑꯃ ꯑꯣꯛꯁꯥꯗꯨꯅ ꯈꯔ ꯗ꯭ꯔꯥꯏ ꯑꯣꯏꯅꯀꯣ ꯊꯣꯡꯉꯒ ꯑꯗꯨꯝ ꯆꯔꯥ ꯁꯤꯔꯥꯅꯥ ꯇꯧꯔꯤꯌ‌ꯦ ꯄ꯭ꯂꯥꯟꯁꯦ
ꯁꯣꯏꯕꯨꯝ ꯍꯥꯞꯄꯗꯤ ꯍ‌ꯦꯟꯅꯥ
ꯑꯣ ꯍꯣꯏ ꯁꯣꯏꯕꯨꯝ ꯁꯨꯀꯣ ꯁꯣꯏꯕꯨꯝꯁꯨ ꯍꯥꯞꯄꯗꯤ ꯍꯥꯎꯋ‌ꯣ ꯁꯤꯟꯇꯛ ꯇꯧꯕꯗꯣ
ꯑꯥ ꯑꯥ ꯍꯥꯎꯋ‌ꯦ ꯑꯩꯈꯣꯏꯗꯤ ꯂꯩꯇꯕꯒꯤ ꯍꯥꯞꯇꯦ
ꯅꯪ ꯁ‌ꯣꯏꯕꯨꯝ ꯐꯪꯗꯕ꯭ꯔꯣ ꯅꯪ ꯋꯥꯏꯗꯨꯗ ꯅꯪ ꯅꯣꯏ ꯋꯥꯏꯗꯨꯗ
ꯐꯪꯕꯨꯗꯤ ꯐꯪꯉꯦ ꯑꯩꯈꯣꯏꯅ ꯂꯩꯗꯕ ꯑꯩꯈꯣꯏꯅꯁꯨ ꯁꯦꯝꯗꯕ ꯀꯩꯅꫭ ꯇꯧꯕꯗꫭ ꯎꯨꯁꯣꯏꯗꯤ ꯂꯩꯌꯦꯕꯀꯣ ꯎꯝ
ꯑꯥ ꯅꯪꯗꯤ ꯀꯔꯤꯅ ꯈ꯭ꯋꯥꯏꯗꯤ ꯄꯥꯝꯒꯦ ꯎꯁꯣꯏ ꯄꯥꯝꯕ꯭ꯔꯥ ꯁꯣꯏꯕꯨꯝ ꯄꯥꯝꯕ꯭ꯔꯥ ꯀꯩꯅ ꯄꯥꯝꯃꯤ
ꯈꯪꯗ‌ꯦꯗꯥ ꯎꯁ ꯎꯁꫭꯏ ꯍ‌ꯦꯟꯅ ꯄꯥꯝꯕ ꯃꯥꯜ
ꯍꯣꯏ ꯍꯣꯏꯅꯦ ꯃꯇꯝ ꯃꯇꯝꯒꯤꯁꯨ ꯍꯥꯎꯕꯅꯦ ꯀꯣ
ꯑꯥ ꯍꯥꯎꯋꯦ
ꯎꯝ
ꯈꯣꯏꯗꯤ ꯆꯤꯡꯗꯅꯤꯅ ꯑꯥ
ꯑꯥ ꯅꯈꯣꯏꯗꯤ ꯄꯨꯡ ꯀꯌꯥ ꯀꯌꯥꯗ ꯍꯧꯒꯠꯂꯦ ꯅꯪꯗꯤ
ꯑꯩ ꯉꯁꯤ ꯄꯨꯡ ꯅꯤꯄꯥꯟꯗ ꯍꯧꯒꯠꯂꯦ ꯑꯍꯤ ꯍꯤ ꯍꯤ ꯇꯔꯦꯠ ꯃꯈꯥꯏꯗ ꯇꯔꯦꯠ ꯃꯈꯥꯏꯒ ꯅꯤꯄꯥꯟꯗ ꯑꯗꯨꯝ ꯍꯧꯒꯜꯂꯦ
ꯑꯣ ꯑꯩꯁꯨ ꯉꯁꯤꯗꯤ ꯊꯦꯡꯉꯦ ꯇꯥꯔꯦꯠ ꯇꯥꯔꯦꯠ ꯍꯦꯜꯂꯒ ꯇꯔꯦꯠ ꯃꯈꯥꯏ ꯇꯥꯔꯛ ꯔꯝꯗꯥꯏꯗꯀꯣ ꯍꯧꯒꯠꯂꯦ ꯑꯩꯁꯨ ꯇꯔꯦꯠꯃꯈꯥꯏ ꯍ‌ꯦꯜꯂꯝꯗꯥꯏꯗ
ꯌꯨꯝꯗ ꯂꯩꯕꯁꯦ ꯍꯧꯒꯠꯂꯅꯤ ꯊꯦꯡꯅ ꯍꯧꯒꯠꯂꯁꯨ ꯉꯟꯅ ꯍꯧꯒꯠꯂꯁꯨ ꯆꯥꯛꯇꯨ ꯂꯣꯏꯔꯝꯃꯅꯤ ꯑꯩꯈꯣꯏ ꯃꯥꯅ ꯅꯨꯡꯉꯥꯏꯔꯦ
ꯅꯨꯡꯉꯥꯏꯔ‌ꯦꯅꯦ ꯑꯗꯨꯗꯤ
ꯍꯧꯒꯠꯂꯦ ꯎꯝ ꯃꯥꯏ ꯃꯤꯠ ꯇꯥꯔꯦ ꯆꯥꯔ‌ꯦ
ꯑꯥ ꯅꯨꯡꯉꯥꯏꯌ‌ꯦ ꯑꯗꯨꯒꯨꯝꯕ ꯄꯨꯟꯁꯤꯗꯨꯅꯦ ꯅꯨꯡꯉꯥꯏꯕꯁꯦ
ꯎꯝ
ꯃꯥ ꯃꯥꯒꯤ ꯌꯨꯝ ꯆꯠꯂꯗꯤ ꯑꯥ ꯑꯗꯨꯗꯗꯤ ꯈꯔ ꯃꯤꯁ ꯇꯧꯔꯛꯑꯅꯤ ꯌꯥꯝꯅ
ꯎꯝ ꯁꯤꯗꯕꯨ ꯀꯅꯥ ꯌꯨꯝ ꯄꯥꯟꯅꯤꯡꯗꫭꯏꯅ‌ꯣ
ꯑꯗꯨꯅ‌ꯦ
ꯎꯝ
ꯑꯗꯨ ꯅꯪꯗꯤ ꯅꯪꯒꯤ ꯐꯦꯚ꯭ꯔ‌ꯦꯠ ꯀꯥꯂ꯭ꯔꯗꯤ ꯀꯔꯤꯅꯣ ꯅꯪꯅ ꯄꯥꯝꯕ ꯀꯂ꯭ꯔꯁꯤꯗꯤ ꯀꯔꯤꯅꯣ
ꯎꯝ ꯃꯆꯨ ꯍꯥꯏꯔꯣ ꯀꯂ꯭ꯔ ꯍꯥꯏꯔꯣ
ꯑꯥ ꯀꯂ꯭ꯔ
ꯈꯪꯗꯦꯗ ꯑꯄꯥꯝꯕ ꯐꯦꯚ꯭ꯔꯥꯏꯠ ꯍꯥꯏꯕꯗꫭ ꯂꯩꯇꯦ
ꯑ‌ꯣ ꯃꯥ ꯃꯥꯒꯤ ꯐ꯭ꯔꯤꯠ ꯂꯤꯠꯄꯗꯨꯁꯨ ꯈꯔ ꯑꯄꯥꯝꯕ ꯃꯆꯨ ꯄꯥꯝ ꯂꯩꯗꯅ ꯄꯥꯝꯖꯕ ꯂꯩꯗꯅ
ꯎꯝ ꯈꯪꯗꯦꯗ ꯑꯩꯗꯤ ꯑꯩꯉꯣꯟꯗ ꯑꯗꯨꯝ ꯄꯛꯆꯕꯗꯣ ꯄꯥꯝꯃꯦ